ꯑ
ꯀꯦꯗꯣꯔꯝꯃꯤꯅꯣ
ꯑꯩꯁ ꯏꯟꯖꯥꯡ ꯂꯩꯕ ꯆꯠꯂꯨꯕꯅꯦ ꯅꯣꯡ ꯄꯨꯔ ꯆꯣꯠꯂꯦ
ꯎꯝ ꯍꯧꯖꯤꯛ ꯅꯣꯡ ꯇꯥꯏꯅꯦ ꯀꯩ ꯍꯦꯟꯖꯥꯡ ꯂꯩꯆꯠ ꯀꯩ ꯏꯟꯖꯥꯡ ꯂꯩꯩ ꯆꯠꯂꯨꯏꯕ
ꯌꯦꯟ ꯂꯩꯔꯨꯅꯤꯗ ꯉꯔꯥꯡꯁꯨ ꯉꯔꯥꯡ ꯀꯩꯅꯣ ꯇꯧꯔꯤꯗꯅ ꯔꯣꯅꯥꯟꯗꯣꯒꯤ ꯃꯦꯠꯁ ꯂꯩꯕꯗ ꯌꯦꯟ ꯆꯥꯏꯌꯦꯅ ꯉꯁꯤꯁꯨ ꯑꯔꯖꯦꯟꯇꯤꯅꯥꯒꯥ ꯃꯦꯠꯁꯁꯤ ꯌꯦꯟ ꯆꯥꯗ ꯌꯥꯔꯣꯏꯅ ꯌꯦꯟ ꯂꯩꯕ ꯊꯣꯛꯅꯔꯨꯏꯅꯦ
ꯅꯨꯡꯉꯥꯏꯖꯔꯝꯅꯤꯗ ꯑꯍꯥꯎꯕ ꯆꯥꯕꯁꯦ
ꯑꯍꯥꯎꯕꯔꯣ ꯇꯧꯕꯅꯦ ꯇꯧꯕꯗꯤ ꯄ꯭ꯔꯕꯤꯟꯗꯣ ꯊꯦꯝꯕ ꯑꯣꯏꯅ ꯂꯩꯕꯅꯤꯗ ꯉꯁꯥꯏ ꯈꯔ ꯁꯥꯎꯈ꯭ꯔꯦ ꯃꯥꯗꯣ ꯑꯁꯁꯥꯏꯗꯣ ꯖꯌꯥꯔꯊꯦꯟ ꯁꯦꯝ ꯂꯣꯏꯔꯒ ꯃꯥꯗꯣ ꯀꯩꯅꯣ ꯇꯧꯕ ꯍꯥꯏꯇꯥꯔꯦ ꯕꯤꯦꯁꯀꯤꯅ ꯑꯆꯥꯧ ꯑꯆꯥꯁꯨ ꯂꯥꯛꯑꯣꯅ ꯐꯣꯟ ꯇꯧꯔꯛꯄ ꯑꯗꯩꯗ ꯇꯨꯝꯃꯨꯕ ꯇꯨꯝꯃꯨꯕꯅ ꯍꯧꯒꯠꯂꯒ ꯉꯥꯎꯕ ꯑꯃꯗꯨꯁꯨ ꯑꯆꯥꯄꯣꯠꯇꯗ ꯊꯥꯡꯇꯣꯛꯑ ꯊꯝꯃꯦꯅ ꯐꯣꯟꯦ ꯄꯨꯖꯅ ꯇꯧꯁꯤꯜꯂꯛꯄ ꯂꯥꯛꯑꯣꯅ ꯑꯗꯨꯗꯩ ꯃꯥꯏ ꯍꯥꯏꯐꯦꯠ ꯇꯥꯊꯣꯛꯑꯒ ꯔꯣꯏꯠꯀꯠ ꯇꯧꯔꯒ ꯑꯩꯈꯣꯏꯁꯦ ꯊꯧꯗꯣꯛꯑꯕ ꯄ꯭ꯔꯥꯕꯤꯟꯒꯤ ꯕꯥꯞꯁꯦ ꯁ ꯑꯣꯏꯗꯕ ꯑꯩꯁꯦ ꯑꯗꯨꯒꯤ ꯀꯩꯅꯣ ꯇꯧꯔꯒ ꯆꯠꯂꯦ ꯑꯗꯨꯒ ꯑꯥꯗ ꯆꯥꯔꯒ ꯁꯤꯒꯤꯗꯨꯗ ꯀꯩꯅꯣ ꯇꯧꯁꯦ ꯑꯗꯨ ꯁꯦ ꯇꯧ ꯀꯊꯣꯛꯒ ꯌꯦꯟꯥꯡ ꯂꯩꯔ ꯆꯪꯈ꯭ꯔꯁꯦ ꯑꯗ ꯆꯥꯛꯁꯨ ꯈꯔ ꯂꯥꯛꯑꯃꯦ ꯄꯣꯔꯣꯊꯥ ꯆꯥꯥꯁꯦ ꯇꯧꯅꯩ ꯍꯥꯏ ꯀꯥꯟꯗ ꯃꯥꯗ ꯐꯣ ꯇꯧꯔꯦ
ꯑ
ꯇꯧꯔꯛꯄꯩꯗꯨꯗ ꯀꯥꯏ ꯂꯩꯔꯤꯅꯣꯅ ꯊ꯭ꯔꯤꯗ ꯑꯆꯥꯧꯕꯠ ꯆꯥꯔꯤꯅ ꯍꯥꯏꯕ ꯑꯦ ꯑꯩꯁꯦ ꯑꯩꯗꯤ ꯀꯧꯔꯝꯗꯕꯅ ꯍꯥꯏꯕ ꯑ ꯉꯁꯥꯏꯁꯦ ꯑꯩ ꯑꯌꯨꯛꯇ ꯆꯥꯛ ꯆꯥꯗꯦꯕꯥꯛ ꯆꯥꯗꯕꯁꯦ ꯍꯥꯏꯗꯤ ꯊꯦꯡꯅ ꯆꯥꯒꯦꯅ ꯑꯩꯅ ꯆꯥꯍꯧꯗꯕ ꯍꯥꯏꯇꯥꯔꯦ ꯃꯥꯗꯣ ꯀꯩꯅꯣ ꯏꯟꯖꯥꯡꯗꯣ ꯁꯨꯃꯥꯏꯅ ꯇꯧꯋꯤꯌꯦ ꯃꯥꯅ ꯏꯟꯖꯥꯡꯁꯨ ꯌꯥꯝꯗ꯭ꯔꯁꯤꯕꯨ ꯍꯨꯟꯗꯣꯛꯈ꯭ꯔꯦ ꯑꯗꯨꯅ ꯑꯩ ꯏꯟꯖꯥꯡꯗꯨꯣ ꯂꯩꯇꯅ ꯆꯥꯛ ꯆꯥꯗ꯭ꯔꯦꯗꯅ ꯅꯪ ꯑꯩ ꯏꯟꯁꯥꯡ ꯈꯥꯛꯇꯕ ꯅꯠꯇ꯭ꯔꯣ ꯑꯗꯨꯅ ꯑꯩ ꯅꯪ ꯑꯆꯥꯎ ꯄꯤꯖꯔꯣꯏꯅ ꯍꯥꯏꯕ ꯑꯩꯅ
ꯑꯥ
ꯅ ꯃꯃꯥꯏꯅ ꯇꯧꯅꯕꯣꯔꯦ ꯃꯥꯏ ꯁꯥꯕꯄꯣꯠ ꯆꯧꯒꯦ ꯑꯗꯩ ꯐ꯭ꯔꯥꯏ ꯔꯥꯏꯁ ꯑꯃ ꯄꯦꯛ ꯇꯧꯔꯒ ꯄꯣꯔꯛꯑꯦ ꯑꯗꯨꯒ ꯄꯤꯖꯔꯦ ꯅꯣꯏ ꯑꯉꯥꯡꯒꯤ ꯑ ꯍꯣꯏ ꯑ ꯑꯉꯥꯡꯒꯤ ꯀꯗ ꯇꯧꯔꯤ ꯑꯩꯉꯣꯟꯗ ꯀꯥꯏ
ꯎꯝ
ꯃꯥ ꯑꯗꯨ ꯁꯥꯎꯋꯤ ꯅꯨꯡꯉꯥꯏꯇꯅ ꯑꯩꯅ ꯀꯩꯅꯣ ꯇꯧꯔꯒꯦꯅ ꯌꯦꯗ ꯃꯦ
ꯅꯥꯍ ꯆꯥꯎꯕꯅꯦ ꯄꯤꯖꯔꯨꯅꯨꯃꯦ ꯄꯤꯖꯔꯨꯅꯨ ꯄꯤꯖꯔꯨꯨ ꯅꯥꯍꯎ ꯆꯥꯎꯈꯠꯄꯅꯦꯃꯦ
ꯅꯥꯍꯔꯤꯕ ꯐ ꯆꯥꯎꯔꯅꯦꯕ
ꯄꯤꯖꯔꯨꯅꯨ ꯍꯥꯏꯁꯤꯅꯦ ꯑꯩꯅ ꯃꯒꯨꯟ ꯃꯒꯨꯟ ꯃꯒꯨꯟ ꯆꯞ ꯆꯥꯅ ꯈꯪꯉꯕ ꯉꯥꯛꯇꯅꯤ ꯄꯤꯖꯔꯨꯅꯣ ꯑꯝꯇ
ꯃꯥꯏ ꯅꯣꯡꯁꯦ ꯎꯖꯤꯣꯅꯦ ꯀꯩꯅꯣꯗ ꯒꯥꯔꯤ ꯃꯆꯥ ꯆꯠꯁꯦꯟ ꯇꯧꯔꯝꯃꯤꯅꯦꯕ ꯑꯩꯈꯣꯏꯁꯦ ꯑꯦ ꯑꯁ ꯥꯎ ꯒꯥꯎꯅꯤ ꯍꯥꯏꯁꯤꯅ ꯆꯧꯗ ꯆꯠꯂꯁꯦꯅ ꯆꯠꯂꯦ ꯑꯗꯨꯒ ꯀꯌꯥꯣ ꯄꯨꯂꯞ ꯂꯩꯔ ꯀꯥꯟꯗ ꯑꯁꯣꯝꯗ ꯀ꯭ꯌꯥꯡꯒꯩꯗ ꯆꯥꯊꯎꯅꯦꯕ
ꯑꯥ
ꯍ ꯊꯛ ꯂꯣꯏꯕꯩ ꯖꯣꯔ ꯇꯁꯤꯥꯏꯜꯂꯛꯄ ꯍꯥꯏꯇꯥꯔꯦ
ꯑ
ꯑꯗꯨꯝ ꯈꯤꯇꯪꯒ ꯁꯦꯝꯕꯗ ꯑꯗꯨ ꯁꯣꯠꯄ ꯍꯥꯏꯇꯥꯔꯦ ꯄ ꯀꯜꯂꯦꯕ
ꯐꯖꯩꯅꯦ
ꯎꯝ ꯏꯇꯦꯕꯣ ꯌꯦꯡꯉꯣꯏꯗ꯭ꯔꯣ
ꯌꯦꯡꯉꯣꯍꯦ ꯀꯩꯗꯩꯕꯣꯜꯅꯣ ꯍꯣꯏ ꯑꯔꯖꯦꯟꯇꯤꯅꯥꯒꯤ ꯐꯦꯟ ꯅꯠꯇꯦ ꯍꯣꯏ ꯑꯔꯖꯦꯟꯇꯤꯅꯥꯒꯤ ꯐꯦꯟ ꯅꯠꯇꯦ
ꯅꯣꯏ ꯅ ꯀꯟꯗ ꯁꯥꯏꯕꯕꯨ ꯂꯣꯏꯔꯒꯗꯥ ꯅꯣꯏꯒꯤꯗꯌꯥ
ꯉꯁꯥꯏ ꯑꯌꯨꯛ ꯂꯣꯏꯈ꯭ꯔꯦ ꯑꯗꯨꯅ ꯂꯣꯏꯔꯦ ꯌꯦꯡꯉꯔꯣꯏ
ꯑꯦ ꯑꯩꯈꯣꯏꯁꯨ ꯉꯔꯥꯡ ꯅꯣꯏꯒꯤꯗꯤ ꯌꯦꯡꯕꯤꯒꯦꯅꯣ
ꯑꯦ ꯅꯣꯏ ꯃꯌꯥꯝ ꯌꯦꯡꯕꯅꯤ ꯉꯔꯥꯡ ꯄꯣꯔꯤ
ꯎ ꯑꯦ ꯐꯖꯅꯗꯤ ꯁꯥꯟꯅꯗꯅ
ꯕꯣꯜ ꯋꯥꯔꯤ ꯇꯣꯛꯁꯤ ꯕꯣꯜ ꯋꯥꯔꯤ ꯇꯣꯛꯁꯤ ꯀꯩꯗꯧ ꯁꯥꯎꯅꯤꯡꯉꯤ ꯈꯜꯂꯨ ꯈꯜꯂꯨꯔꯒ
ꯑꯗꯨꯝ ꯍꯣꯏ ꯁꯞꯄꯣꯔꯠꯇꯤ ꯂꯣꯏ ꯇꯧꯋꯤꯔꯩꯗꯤ ꯈꯔꯅꯤ ꯑꯄꯥꯝꯕꯗꯣ ꯑꯃꯗ ꯍꯦꯟꯒꯦꯅ ꯇꯧꯕꯅꯤꯗ ꯑꯩ ꯁꯤꯗꯗꯤ ꯏꯕꯉꯣ ꯉꯔꯥꯡ ꯂꯣꯏꯅꯕꯤꯅꯤ ꯏꯕꯉꯣ ꯉꯔꯥꯡ ꯂꯣꯏꯅꯕꯤꯅꯤ ꯑꯃ ꯑꯅꯤ ꯑꯝ ꯌꯥꯎꯔꯤꯌꯦ ꯑꯃꯅ ꯌꯥꯛ ꯂꯥꯎꯅ ꯔꫭꯅꯥꯟꯗꯣꯒꯤ ꯑꯣꯏꯕ ꯑꯃꯅ ꯃꯦꯁꯤꯒꯤ ꯌꯥꯥꯛ ꯂꯥꯎꯕ ꯑꯁ ꯂꯣꯏꯔꯦ ꯃꯕꯥꯅꯤꯅ ꯉꯔꯥꯡ ꯇꯧꯕꯁꯤꯗꯤ ꯀꯩꯅꯣꯝ ꯁꯣꯏꯀꯂꯛꯇ ꯁꯣꯏ ꯀꯥꯟꯗ ꯑꯃꯨꯛ ꯑꯃꯁꯤꯅ ꯑꯃꯨꯛ ꯌꯦꯠꯄ ꯑꯗꯒꯤ ꯑꯃꯗ ꯑꯃꯛ ꯌꯦꯠꯂꯛꯄꯊꯛꯇꯗ ꯇꯥꯛ ꯇꯥꯛ ꯍꯣꯔꯦꯟꯁꯨ ꯑꯃꯨꯛꯅꯤꯁꯤ ꯌꯦꯡꯃꯤꯟꯅꯗꯣꯏꯅꯦꯕ ꯑꯃꯨꯛ ꯐꯝꯃꯤꯟꯅꯔꯒ ꯑꯅꯤꯁꯦ ꯑꯃꯨꯛ ꯂꯥꯎꯅꯗꯣꯏꯅꯦꯕ ꯕꯣꯜꯁꯦ ꯃꯕꯥꯅꯤꯅ ꯍꯦꯟꯅ ꯅꯨꯡꯉꯥꯍꯟꯕ ꯍꯥꯏꯇꯥꯔꯦ
ꯍꫭꯔꯦꯟꯗꯤ ꯌꯥꯔꯣꯏꯗ ꯀꯩꯅꯣꯅ ꯀꯥꯅꯤ ꯑꯔꯖꯦꯟꯇꯤꯅꯥꯅ ꯑꯗꯨꯝ ꯀꯥꯅꯤ ꯌꯥꯔꯣꯏ
ꯀꯥꯅꯤ ꯃꯊꯪꯗꯗꯤ ꯊꯥꯖꯗꯦ ꯍꯟꯗꯛ ꯉꯁꯤꯗꯤ ꯀꯥꯅ ꯑꯗꯨꯕꯨ ꯉꯁꯤꯁꯨ ꯊꯖꯥꯔꯛꯇꯦꯗ ꯃꯣꯏ ꯈꯨꯁꯥꯟꯅꯗꫭ ꯌꯥꯗꯦ
ꯑꯦ ꯌꯥꯔꯦꯍꯦ ꯄꯥꯁ ꯐꯖꯅ ꯇꯧꯏꯀꯩꯅꯣ ꯐꯖ ꯁꯥꯟꯅꯩꯀꯩꯅꯣ
ꯁꯥꯟꯕꯨꯗꯤ ꯁꯥꯟꯅꯩ ꯑꯗꯨ ꯁꯦꯔꯁ ꯑꯣꯏꯗꯦꯕ ꯌꯥꯝ ꯀꯥꯟꯅ ꯀꯔꯤ ꯂꯥꯏꯊꫭꯛꯄ ꯑꯃ ꯌꯥꯎꯕ ꯇꯥꯏꯞ ꯇꯧꯋꯦꯕ
ꯑꯗꯨꯅꯅꯤ ꯑꯦ ꯆꯥꯛ ꯆꯥꯔꯔꯕꯣ
ꯆꯥꯛ ꯆꯥ ꯆꯥꯛ ꯆꯥꯔꯦ ꯑꯩꯕꯨꯗꯤ ꯃꯣꯏ ꯑꯇꯩ ꯆꯥꯗ꯭ꯔꯤꯕꯅꯤ
ꯑꯣ ꯅꯪꯕꯨꯗꯤ ꯉꯥꯟ ꯉꯥꯟ ꯆꯥꯕꯅꯤꯅꯦ
ꯑꯩ ꯉꯟꯅ ꯆꯥꯊꯣꯛꯄꯅ ꯐꯔꯦꯅ ꯆꯥꯊꯣꯛꯑꯕ
ꯅꯪꯗꯤ ꯐꯖꯅ ꯉꯥꯟꯅ ꯆꯥꯏ ꯍꯥꯏꯔꯤꯅꯦ ꯃꯣꯏꯅ
ꯏꯟꯁꯥꯡꯁꯨ ꯍꯥꯎ ꯇꯕꯅ ꯂꫭꯏꯔꯦ ꯑꯦ ꯆꯥꯊꯣꯛꯇ꯭ꯔꯗꯤ ꯀꯩꯅꯣ ꯌꯥꯍꯧ ꯊꯦꯡꯕ ꯃꯣꯏ ꯁꯨꯝ ꯉꯥꯏꯔ ꯂꯩꯒꯗ꯭ꯔꯥ ꯍꯥꯏꯁꯦ ꯃꯣꯏ ꯄꯨꯡ ꯆꯥꯇ꯭ꯔꯦꯠ ꯆꯥꯇ꯭ꯔꯦꯠꯇ ꯍꯧꯒꯠꯂꯒ ꯑꯩꯅ ꯁꯨꯝ ꯃꯣꯏ ꯉꯥꯏ ꯂꯩꯒꯗ꯭ꯔꯣ
ꯎꯝ ꯑꯦ ꯑꯗꯨꯔꯒ ꯀꯇꯪꯒꯤꯁꯤꯗꯁꯨ ꯎꯕ꯭ꯔꯣ
ꯏꯁ ꯏꯉꯣ ꯑꯗꯨꯅꯤꯅꯦ ꯑꯩ ꯅꯨꯡꯉꯥꯏꯒ ꯇꯧꯔꯝꯃꯤꯁꯦ ꯁꯤ ꯁꯤꯗ ꯉꯁꯥꯏ ꯂꯥꯛꯑꯝꯃꯦ ꯂꯥꯛꯑꯝꯃꯦ ꯃꯥ ꯁꯤꯗ ꯂꯩꯕꯅꯦꯕ ꯍꯣꯁꯇꯦꯜ ꯂꯩꯕꯅꯦꯕ
ꯑꯥ ꯑꯥ
ꯑꯗꯣ ꯑꯩꯁꯨ ꯍꯦꯛ ꯁꯥꯟꯅꯕ ꯍꯜꯂꯛꯄꯩꯗꯨꯗ ꯒꯥꯔꯤ ꯂꯧꯊꯣꯛꯑꯒ ꯊꯕꯛ ꯆꯠꯂꯨꯒꯦꯅ ꯑꯩꯁꯨ ꯍꯜꯂꯛꯄꯗꯨꯗꯥ ꯍꯦꯛ ꯊꯦꯡꯅꯔꯦ ꯑꯁ ꯂꯣꯏꯔꯦ ꯃꯥꯅ ꯂꯤꯔꯛꯄ ꯑꯋꯥꯕ ꯋꯥꯔꯤ ꯃꯌꯥꯝꯁꯨ ꯂꯣꯏꯔꯦ ꯑꯩ ꯇꯥꯅꯤꯡꯗꯕꯅ ꯑꯩꯅ ꯑꯣ ꯇꯧꯁꯜꯂꯣ ꯇꯧꯁꯜꯂꯣ ꯍꯧꯖꯤꯛ ꯁ꯭ꯋꯥꯏꯗ ꯉꯥꯎꯗꯅ ꯂꯥꯡꯗꯅ ꯂꯩꯔꯅꯨ ꯈꯔ ꯈꯔ ꯏꯃꯨꯡꯒꯤ ꯊꯕꯛ ꯑꯗꯨ ꯃꯇꯦꯡ ꯄꯥꯡꯎꯆꯨꯋꫭ ꯇꯧꯁꯜꯂꫭꯅ ꯍꯥꯏꯈꯤꯕꯅꯦ ꯑꯩꯅꯥ ꯌꯦꯡꯅꯤꯡꯗꯕꯅ ꯃꯁꯛꯇꯨ ꯂꯣꯏꯔꯦ
ꯃꯥ ꯕꯦꯟꯒ ꯊꯧꯏ ꯑꯉꯥꯡꯗꯤ ꯑꯉꯥꯡꯈꯩꯗꫭ ꯀꯃꯥꯏꯅ ꯇꯣꯡꯉꯣꯡ ꯖꯥꯠꯅꫭ ꯁꯤꯅꯤ
ꯈꯪꯗꯦꯕꯨ ꯍꯩꯕ ꯍꯩꯔꯤꯗꫭ ꯐꯔꯕꯅꯤ ꯑꯗꯨꯃꯥꯏꯅꯒꯥ ꯃꯌꯨꯝ ꯌꯨꯝꯒꯤ ꯃꯇꯦꯡ ꯄꯥꯡꯗ ꯈꫭꯠꯇꯅ ꯇꯧꯔꯤꯗꫭ ꯀꯩꯗꯧꯔꯨꯅꯤ ꯁꯤꯗ ꯉꯥꯎꯗꯅ ꯂꯥꯡꯗꯅ ꯂꯩꯔꯅꯤ ꯄꯩꯁꯥ ꯇꯥꯟꯕꯒꯤ ꯑꯋꯥꯕꯗꯣ ꯄꯩꯁꯥ ꯇꯥꯟꯕꯒꯤ ꯑꯋꯥꯕꯗꯣ ꯈꯪꯉꯗꯤ ꯉꯥꯎꯊꯣꯛꯏꯕ ꯂꯥꯡꯊꯣꯛꯏꯕ ꯃꯌꯥꯝꯗꯣ ꯐꯔꯦꯗꯅ
ꯎꯝ ꯑꯦ ꯁꯤꯗ ꯃꯥ ꯄꯨꯔꯥ ꯉꯥꯎꯁꯤꯟꯅ ꯂꯩꯔꯦ ꯊ꯭ꯔꯤꯗ ꯑꯗꯨꯝ ꯂꯩꯕ꯭ꯔꯣ ꯋꯥꯟꯗ ꯂꯩꯔꯔꫭ ꯃꯥ ꯂꯥꯛꯄꯗꯣ
ꯈꯪꯗꯦꯗ ꯀꯥꯏ ꯂꯩꯔꯤꯅꯣ ꯍꯪꯗꯦ ꯅꯣꯡꯃꯇ ꯑꯩꯈꯣꯏ ꯀꯥꯏ ꯅꯪ ꯀꯥꯏ ꯂꯩꯒꯦꯅ
ꯑꯩ ꯃꯥ ꯊ꯭ꯔꯤꯗꯤ ꯑꯌꯥꯝꯕ ꯎꯔꯦ ꯍꯧꯖꯤꯛ ꯊ꯭ꯔꯤꯅ ꯑꯌꯥꯝꯕꯩꯏ ꯎꯏ
ꯃꯣꯏ ꯃꯃꯥꯟꯅ ꯃꯃꯥꯟꯅꯕ ꯃꯃꯥꯟꯅꯕ ꯀꯛꯆꯤꯡ ꯃꯆꯥ ꯑꯃ ꯂꯩꯕꯅꯦ ꯆꯥꯛ ꯆꯥ ꯆꯠꯄꯩꯗꯥ ꯍꯥꯏꯗꯤ ꯀꯔꯝ ꯀꯥꯟꯗꯅꯣ ꯍꯥꯏꯁꯦ
ꯑꯣ
ꯆꯥꯛ ꯆꯥ ꯆꯠꯄꯩ ꯍꯥꯏꯁꯤ ꯀꯔꯝ ꯀꯥꯟꯗꯅꯣ
ꯀꯨꯏꯗ꯭ꯔꯤꯅꯦ ꯎꯝ ꯎꯝ ꯑꯁ ꯑꯃ ꯃꯥꯒꯤ ꯀꯩꯅꯣꯗ ꯃꯥ ꯀꯩꯅꯣ ꯀꯩꯅꯣ ꯌꯥꯝ ꯀꯟꯅ ꯂꯩꯇ꯭ꯔꯦ ꯈꯣꯠꯇ꯭ꯔꯦ ꯇꯧꯅꯕꯩ ꯃꯇꯥꯡꯗꯣ
ꯑꯣ ꯑꯗꯨꯗ ꯂꯩ ꯂꯩ ꯃꯃꯥꯟꯅꯕ ꯑꯃ ꯂꯩꯕꯅꯦ ꯀꯛꯆꯤꯡꯗꯒꯤ ꯑꯗꯨꯅ ꯌꯥꯝ ꯂꯨꯅ ꯇꯧꯔꯤ ꯏꯃ ꯑꯇꯣꯡꯕ ꯃꯐꯝꯗ ꯂꯦꯞꯄꯤ ꯃꯥꯏ ꯑꯣꯏꯖꯕ ꯃꯥꯏ ꯑꯣꯏꯖꯕ ꯊꯤ ꯇꯤꯗꯅ ꯆꯠꯂꯤꯕ
ꯑꯣ ꯍꯧꯖꯤꯛꯐꯣꯏꯒꯤꯗꯤ ꯃꯥ ꯑꯋꯥꯡꯕꯗ ꯂꯩꯔꯤꯑꯕ
ꯑꯥ ꯑꯋꯥꯡꯕ ꯂꯩꯔ ꯍꯌꯦꯡ ꯇꯥꯔꯛꯑꯀꯥꯟꯗ ꯃꯥꯥꯏ ꯀꯅꯥ ꯂꯩꯕꯤꯒꯦ ꯌꯦꯡꯈꯤ
ꯍꯥꯟ ꯅꯣꯡꯕꯣ ꯅꯅꯨꯡꯥꯏ ꯁꯤꯗꯤ ꯅꯍꯥꯟꯁꯨ ꯈꯪꯗꯦꯗ ꯃꯥ ꯀꯔꯤ ꯇꯧꯔꯤꯅꯣ ꯒ꯭ꯌꯥꯟ ꯇꯥꯗꯦꯗꯅ ꯃꯥꯅ ꯇꯧꯔꯤꯁ ꯄꯣꯠꯁꯦꯗꯤ ꯅꯍꯥꯟꯁꯨ ꯑꯗ ꯀꯩꯅꯣ ꯇꯧꯕꯩꯅꯦ ꯂꯥꯛꯑꯝꯃꯦ ꯄꯥꯕꯤ ꯂꯥꯛꯑꯝꯕꯩꯗꯣ ꯑꯗꯨ ꯃꯥꯒꯤꯗ ꯀꯩꯅꯣ ꯇꯧꯁꯦꯅ ꯃꯥ ꯂꯥꯛꯑꯒ ꯑꯗꯨ ꯅꯨꯃꯤꯠꯇ ꯂꯥꯛꯑꯦꯗꯣ ꯃꯥꯗꯣ ꯍꯣꯏ ꯀꯩꯅꯣ ꯇꯧꯖꯕꯩ ꯂꯥꯛꯄꯅꯦꯕ ꯀꯩꯅꯣꯝ ꯆꯥꯁꯦ ꯀꯩꯅꯣꯝ ꯆꯥꯁꯦ ꯈꯣꯠꯁꯦꯅꯗꯤ ꯍꯥꯏꯌꯦꯕ ꯃꯥꯁꯨ ꯑ ꯑꯗꯨ ꯍꯥꯏꯔꯒꯗꯤ ꯄꯁ ꯑꯣ ꯑꯦ ꯄꯩꯁꯥ ꯌꯥꯗꯕꯤꯅꯦ ꯃꯥ ꯂꯥꯏꯗꯣ
ꯑꯥ
ꯂꯨꯄꯥ ꯀꯨꯟ ꯍꯥꯏꯕ꯭ꯔꯥ ꯀꯨꯟꯊ꯭ꯔꯥ ꯍꯥꯏꯕ ꯀꯩꯅꯣꯝ ꯄꯨꯊꯣꯔꯛꯏ ꯑꯗ ꯇꯣꯁꯤꯦ ꯆꯠꯂꯣ ꯆꯠꯂꯣ ꯍꯥꯏꯌꯦꯌꯦ ꯑꯗ ꯑꯃꯨꯛ ꯅꯨꯡꯉꯥꯏꯕꯤꯗꯦꯅ ꯐꯣꯟ ꯇꯧꯋꯤꯅꯦ ꯇꯥꯟꯈꯤꯕꯅꯦ ꯅꯨꯡꯉꯥꯏꯕꯤꯗꯦ ꯅꯪ ꯐꯣꯟ ꯇꯧꯔꯤꯏꯅꯦ ꯑꯗꯣ ꯃꯥ ꯊ꯭ꯔꯤꯗ ꯆꯥꯗꯣꯔꯤꯦ ꯑꯁ ꯅꯣꯏ ꯉꯁꯥꯏꯝꯁꯨ ꯍꯥꯏꯔꯛꯇꯦ ꯑꯩ ꯁꯣꯟꯝꯗ ꯆꯥꯗ꯭ꯔ ꯈꯣꯠꯇ꯭ꯔꯦ ꯇꯧꯁꯤꯜꯂꯛꯑꯦ ꯑꯦ ꯊ꯭ꯗꯩ ꯅꯪ ꯀꯅꯥ ꯊ꯭ꯗꯩ ꯅꯪ ꯄꯩꯁꯥ ꯄꯨꯊꯣꯛꯍꯜꯂꯝꯃꯣꯏꯅꯦ ꯍꯥꯏꯕ ꯦ ꯌꯥꯔꯦ ꯊꯃꯒꯗꯧꯔꯒꯦ ꯊꯝꯈꯤꯕꯅꯦ
ꯎꯝ
ꯑꯥ ꯑꯗꯨꯝ ꯑꯋꯥꯡꯕ ꯊꯤꯖꯩꯔꯦ ꯃꯥ ꯑꯝꯛꯇꯪ ꯇꯥꯔꯛꯑꯗꯤ ꯐꯗꯧꯅꯦ ꯃꯥ
ꯌꯥꯔꯣꯏ ꯁꯨꯃꯥꯏꯅ ꯑꯁꯤ ꯑꯁꯨꯃꯥꯏꯅ ꯇꯧꯔ ꯄꯩꯁꯥ ꯄꯥꯛꯏꯗꯨꯣꯏꯅꯦ ꯃꯣꯏꯗꯤ ꯈꯨꯣꯏꯗꯤ ꯁꯣꯅꯥ ꯀꯟꯗ ꯀꯔꯗꯒ ꯋꯥꯏꯗꯗꯤ ꯀꯩꯅꯣꯃꯦ ꯀꯥꯏ ꯇꯧꯁꯟꯅꯩꯅꯦꯃꯦ ꯈꯗ꯭ꯔꯛ ꯃꯗ꯭ꯔꯛꯅꯦꯃꯦ
ꯑꯩꯗꯤ ꯑꯍꯥꯟꯕꯗ ꯃꯥꯁꯦ ꯑꯃꯨꯛ ꯂꯥꯏ ꯑꯃ ꯃꯆꯥꯅꯦ ꯑꯃ ꯂꯩꯔꯝꯃꯤꯅꯦ ꯑꯃꯉꯛ ꯑꯔ ꯑꯚꯅ ꯅꯠꯇ ꯑ ꯌꯥꯗ ꯉ ꯏ
ꯀꯗꯤ ꯂꯥꯏꯔꯕ ꯂꯥꯏꯔꯕꯗꯤ ꯍꯥꯏꯔꯅꯨ ꯆꯐꯥꯏ ꯍꯥꯏꯖꯥꯠꯅꯤ
ꯎꯝ ꯑꯗꯨꯗꯅꯦ ꯀꯩ ꯍꯥꯏꯗꯤ ꯑꯍꯥꯟꯕ ꯂꯥꯛꯑꯕꯅꯦꯅ ꯇꯧꯔꯗꯤ ꯄ꯭ꯔꯕꯤꯟꯗ ꯀꯥꯏ ꯃꯄꯄꯥ ꯀꯩꯅꯣ ꯑꯣꯏꯕꯅꯦ ꯈꯣꯠꯄꯅꯦ ꯕꯦꯁꯦꯞꯂ ꯑ ꯦꯁꯦ ꯀꯣꯣꯏꯕꯅꯦ ꯕꯦꯁꯁꯤꯦ ꯑꯣꯏꯅ ꯈꯣꯠꯄꯅꯦ ꯄꯩꯁꯥ ꯌꯥꯝ ꯆꯥꯎꯅ ꯆꯥꯎꯅ ꯈꯣꯠꯄꯅꯦꯩꯅ ꯑꯗꯨꯗꯤ ꯀꯩꯅꯣ ꯃꯥ ꯂꯥꯏꯔꯦ ꯍꯥꯏꯁꯤꯅ ꯍꯥꯏꯔ ꯈꯪꯗꯦ ꯑꯗꯨꯝ ꯁꯨꯃꯥꯏꯅ ꯍꯥꯟꯅꯗꯤ ꯌꯥꯝꯐꯅ ꯇꯧꯔꯝ ꯇꯧꯋꯦ ꯅꯣꯡꯃꯁꯨ ꯑꯥ ꯑꯁ ꯃꯥꯅ ꯑꯗꯨ ꯅꯨꯃꯤꯠꯇ ꯄ꯭ꯔꯕꯤꯟ ꯁꯥꯎꯔꯒ ꯃꯥꯅ ꯑꯩꯍꯥꯛ ꯀꯩꯅꯣꯝꯇ ꯄꯨꯗꯅ ꯄꯣꯔꯣꯝꯄꯥꯇꯥꯟ ꯄꯨꯗꯅ ꯀꯋꯥꯕꯧꯅꯦ ꯍꯥꯏꯔꯒ
ꯀꯅꯥꯅꯣꯁꯦ
ꯀꯨꯏꯇꯟꯅ ꯁꯤꯗ ꯂꯩꯔꯝꯃꯤꯗꯅ ꯀꯨꯏꯇꯟ ꯍꯥꯟꯅ ꯄ꯭ꯔꯕꯤꯟ ꯑꯇꯥꯡ ꯄ꯭ꯔꯥꯕꯤꯟ ꯑꯇꯥꯡꯕ ꯂꯩꯀꯥꯟꯗꯅꯦꯕ
ꯑ
ꯑꯗꯨ ꯀꯩꯅꯣ ꯇꯧꯔꯦꯗꯅ ꯆꯠꯂꯦ ꯃꯥꯅ ꯃꯌꯥꯝꯁꯤꯗ ꯁꯨꯝ ꯋꯥꯔꯤ ꯁꯥꯟꯅꯕꯩꯗꯨ ꯃꯥꯅ ꯍꯥꯏꯔꯛꯄ ꯍꯥꯏꯇꯥꯔꯦ ꯄ꯭ꯔꯕꯤꯟꯅ ꯑꯁ ꯍꯥꯟꯅꯗꯤ ꯄꯩꯁꯥ ꯌꯥꯝ ꯄꯨꯊꯣꯛꯑꯃꯅꯦ ꯍꯧꯖꯤꯛꯇꯤ ꯀ꯭ꯋꯤꯟꯇꯟꯁꯦ ꯀꯩꯗꯧꯝ ꯈꯪꯗꯦ ꯌꯥꯝ ꯂꯥꯏꯔꯝ ꯃ ꯆꯥꯏ ꯍꯥꯏꯇꯥꯔ ꯇꯧꯔꯦ ꯈꯣꯠꯂꯦ ꯃꯤꯗꯦꯅ ꯃꯤꯗꯤꯦ ꯂꯣ ꯂꯣ ꯆꯥ ꯂꯩꯔꯦ ꯇꯧꯔꯛꯄꯣꯤꯗ ꯃꯥꯁꯦ ꯃꯌꯥꯝ ꯃꯥꯡꯗ ꯍꯌꯦꯡ ꯁꯥꯎꯕꯖꯥꯠꯅꯤꯗ ꯑꯗꯨꯗꯩ ꯑꯩꯉꯣꯟꯗ ꯀꯋꯥꯎꯆꯧꯁꯨ ꯂꯥꯛꯑꯣꯌꯦ ꯄꯣꯝꯇ ꯄꯤꯔꯨꯁꯦꯅ ꯑꯩ ꯊꯕꯛ ꯂꯩ ꯈꯣꯠꯂꯦ ꯍꯥꯏꯕ ꯑꯁ ꯀꯨꯏꯗꯣ ꯀꯩꯗꯧꯔꯒꯦ ꯆꯠꯁ ꯂꯥꯛꯑꯣꯅ ꯆꯠꯂꯦ ꯑꯗ ꯀꯋꯥꯁꯨꯨꯝ ꯑ ꯀꯗꯥꯏꯗꯣ ꯅꯪ ꯍꯥꯏꯦ ꯑꯗꯨꯝ ꯇꯣꯡꯕꯒꯤ ꯇꯧꯏꯦ ꯃꯥ ꯑꯗꯨꯝ ꯄꯨꯏꯅꯦꯕꯅꯦ ꯑ ꯑꯞ ꯄ꯭ꯔꯣꯞꯄ ꯆꯠꯂꯒ ꯃꯃꯥꯟꯅꯕ ꯑꯃ ꯆꯠꯃꯤꯟꯅꯔꯦ ꯕꯥꯥꯏꯛꯇꯨꯗ ꯑꯩꯈꯣꯏ ꯑꯃ ꯅꯝꯃꯒ
ꯑ
ꯑꯗꯨꯒ ꯑꯩꯅ ꯑꯥ ꯃꯅꯤꯡꯗꯨꯗ ꯃꯣꯏ ꯃꯌꯥꯝ ꯌꯥꯜꯂ ꯇꯥꯗ ꯇꯧꯔ ꯊꯧꯔ ꯆꯠꯂꯦ ꯑꯗꯨꯒ ꯀꯩꯅ ꯇꯧ ꯃꯥꯅ ꯑꯁ ꯍꯥꯏꯌꯦ ꯇꯥꯎ ꯏꯃ ꯑꯩ ꯑꯥꯗ ꯂꯩꯔꯤꯀꯥꯟꯗꯗꯤ ꯑꯗꯨꯝ ꯄꯩꯁꯥ ꯄꯨꯊꯣꯛꯏꯅꯤ ꯑꯩ ꯑꯗꯨꯝ ꯀꯩꯅꯣꯇ ꯑꯩ ꯖꯣꯕ ꯖꯣꯕ ꯇꯧꯔꯝꯃꯤꯅꯤ ꯍꯧꯖꯤꯛꯇꯕꯨ ꯂꯩꯇꯕꯩꯅꯤ ꯍꯥꯏ ꯑꯩꯅ ꯅꯪ ꯍꯧꯖꯤꯛ ꯂꯩ ꯇꯔꯤꯁꯤꯅ ꯀꯩꯒꯤꯅꯣꯅ ꯍꯥꯏꯕ ꯃꯥ ꯃꯌꯨꯝꯗ ꯄꯩꯁꯥ ꯂꯧꯗ꯭ꯔꯤꯌꯦ ꯃꯦꯝꯗꯤ ꯄꯩꯁꯥ ꯂꯧꯗ꯭ꯔꯤ ꯃꯥ ꯀꯩꯅꯣ ꯇꯧꯔꯦ ꯑ ꯌꯝꯗꯒꯤꯩ ꯑꯗꯨꯝ ꯍꯥꯏꯕꯗꯨ ꯇꯜꯂꯦ ꯑꯩꯅ ꯑꯗꯨꯗꯤ ꯁꯣꯏꯗ꯭ꯔꯣ ꯑꯗꯨꯝ ꯅꯪꯅꯁꯨ ꯁꯤꯖꯤꯟꯅꯒꯗꯧꯕ ꯄꯣꯠꯇꯨꯗꯤ ꯅꯪ ꯑꯗꯨꯝ ꯂꯧ ꯑꯗꯣ ꯄꯩꯁꯥꯗꯨꯗꯤ ꯤ ꯀꯩꯅꯣ ꯅꯠꯇꯦ ꯍꯥꯏꯗꯤ ꯎ ꯅꯪꯅ ꯁꯤꯖꯤꯟꯅꯕꯗꯣ ꯍꯦꯟꯅ ꯂꯧꯕꯗ ꯅꯪꯉꯣꯟꯗ ꯔꯤꯒ꯭ꯔꯦꯠ ꯆꯥꯖꯕ ꯈꯣꯠꯆꯕ ꯅꯨꯡꯉꯥꯏꯇ ꯦ ꯍꯥꯏꯕꯗꯨꯗꯤ ꯀꯩꯁꯨ ꯀꯥꯏꯗꯦ ꯑꯗꯨꯒ ꯁꯤꯖꯤꯟꯅ ꯌꯥꯗꯕ ꯃꯑꯣꯡ ꯍꯥꯏꯗꯤ ꯃꯥꯒꯤ ꯑꯦꯗꯃꯤꯁꯟꯒꯤ ꯑꯣꯏꯒꯦꯔꯥ ꯈꯣꯠꯀꯦꯔꯥ ꯑꯗꯨꯕꯨ ꯃꯥ ꯃꯌꯨꯝꯗꯤ ꯍꯥꯏꯗꯅꯕ ꯇꯧ ꯂꯩꯕ ꯑꯗꯨꯝ ꯃꯊꯥ ꯁꯥꯖꯟꯅꯔꯒ ꯑꯗꯨꯗꯤ ꯇꯧꯒꯅꯨ ꯈꯣꯠꯀꯅꯣ ꯍꯥꯏꯕꯅꯦꯈ ꯑꯩꯅ ꯑ ꯍꯣꯏ ꯑꯗꯨꯕꯨꯗꯤ ꯆꯨꯝꯃꯤꯃꯦ ꯑꯗꯣ ꯑꯁ ꯃꯥꯗꯤ ꯌꯥꯗꯦ ꯈꯣꯠꯇꯦ ꯃꯥꯒꯤꯗꯣ ꯑꯁ ꯃꯌꯥꯝ ꯃꯃꯥꯡꯗ ꯑꯃꯨꯛ ꯍꯥꯏꯔꯛꯏꯗꯣ ꯀꯥꯏ
ꯑꯗꯨꯗꯤ ꯁꯤꯡꯉꯤꯅꯦ ꯃꯣꯏ ꯇꯣꯏꯗꯣ ꯄꯪꯕ ꯅꯠꯇꯦ ꯈꯪꯕ꯭ꯔ ꯁꯤꯡꯉꯤꯅꯦ
ꯎꯝ
ꯑꯩꯈꯣꯏꯅ ꯇꯧꯕ ꯉꯝꯕ ꯅꯠꯇꯦ ꯑꯗꯨꯗꯣ ꯃꯣꯏ ꯇꯧꯔꯤꯗꯣ
ꯅꯝꯗꯦ ꯑꯁ ꯃꯥ ꯑꯗꯨꯝ ꯀꯩꯅꯣ ꯇꯧꯔꯤꯁꯤꯉꯣ ꯄꯩꯁꯥꯗꯤ ꯋꯥꯠꯇꯕꯅꯦꯕ ꯎꯝ ꯃꯤꯉꯣꯟꯗ ꯑꯃꯗ ꯍꯪꯉꯁꯨ ꯑꯃꯗ ꯍꯪꯉꯁꯨ ꯄꯩꯁꯥꯗꯤ ꯋꯥꯠꯇꯕꯣ
ꯑꯣ ꯑꯠꯇꯕꯩ ꯌꯥꯔꯦ ꯑꯩꯈꯣꯏꯁꯨ ꯍꯥꯟꯅ ꯈꯪꯗ꯭ꯔꯤꯀꯥꯟꯗ ꯄꯤꯕ ꯍꯧꯖꯤꯛꯇꯤ ꯁꯨꯡꯕꯤ ꯄꯤꯗꯅ
ꯑꯩ ꯅꯣꯡꯃꯨꯛꯇꯪ ꯍꯪꯉꯛꯑꯝꯃꯦ ꯀꯩꯅꯣ ꯇꯧꯋ ꯑꯗꯨꯗ ꯄꯤꯒꯦꯅꯦ ꯑꯩꯁꯨ ꯄꯄꯤꯔ ꯂꯩꯔꯝꯃꯝꯅꯦꯍꯦ ꯃꯥꯅ ꯑꯃꯨꯛ ꯑꯥ ꯀꯩꯅꯣ ꯇꯧꯔ ꯂꯨꯄꯥ ꯆꯅꯤ ꯅꯝꯅꯝꯃꯠꯈꯤꯕ ꯏꯃꯥꯅ
ꯏ ꯑꯣ ꯅꯣꯏ ꯅꯪꯣꯟꯟꯖ ꯃꯣꯠ ꯀ ꯋꯥꯋꯥꯏꯖ
ꯑꯁ ꯑꯗꯨꯗꯤ ꯌꯥꯝ ꯊꯤ ꯀꯩꯅꯣ ꯍꯩꯅꯅꯤꯍꯦ ꯃꯥꯅ ꯂꯧꯈ꯭ꯔꯤꯁꯦ
ꯑ ꯅ ꯎ ꯅꯪꯉꯣꯟꯗꯒꯤ ꯈꯛꯇ ꯅꯇꯦꯡ ꯑꯃꯉ ꯃꯠꯂꯤꯁꯦ ꯁ꯭ꯋꯥꯏꯗꯁꯨ ꯌꯥꯝ ꯌꯥꯝꯈ꯭ꯔꯦ ꯑꯩ ꯑꯩꯉꯣꯟꯗꯩꯗꯤ ꯃꯠꯍꯟꯗꯕꯅꯦ ꯏ ꯀꯥꯔꯛꯇꯅ
ꯎꯝ ꯎꯝ ꯑꯁ ꯑꯩꯗꯤ ꯐꯦꯁꯕꯨꯛꯇꯒ ꯑꯃꯨꯛ ꯀꯩꯅꯣ ꯊꯥꯒꯠꯂꯤꯅꯦ
ꯄꯩꯁꯥ ꯄꯥꯏꯕꯣ ꯑꯃ ꯄꯤꯈ꯭ꯔꯒ ꯄꯩꯁꯥ ꯂꯣꯏꯁꯜꯂꯕꯃꯤ ꯃꯥꯅ ꯑꯗꯩꯗꯤ ꯑꯩꯁꯤ ꯇꯦꯟꯁꯟꯗꯤꯦ ꯀꯥꯝꯅꯤꯗ ꯁꯣꯅ ꯀꯗ
ꯑꯦ ꯑꯩ ꯐꯦꯁꯕꯨꯛꯇ ꯑꯃ ꯄꯦꯛ ꯇꯧꯁꯟꯕꯅꯦ ꯑꯩꯗꯤ ꯂꯨꯄꯥ ꯑꯃ ꯂꯨꯄꯥ ꯆꯅꯤ ꯄꯤꯒ ꯄꯤꯔꯣꯅ ꯇꯧꯕꯗꯣ ꯑꯗꯨ ꯊꯥꯖꯟꯕ ꯑꯅ ꯑꯁ ꯅꯪ ꯏꯇꯥꯎ ꯅꯪꯒꯤ ꯄꯤꯒꯦꯗꯨꯗꯩꯅ ꯀꯔꯝ ꯀꯥꯟꯅ ꯄꯤꯕ ꯍꯥꯏꯕꯁ ꯏꯇꯥꯎꯒꯤ ꯕꯥꯔꯗꯦꯗ ꯑꯩꯅ ꯀꯩꯅꯣ ꯇꯧꯈ꯭ꯔꯗꯨꯗꯤ ꯄꯣꯠ ꯆꯩ ꯂꯩꯒ꯭ꯔꯗꯨꯗꯤ ꯑꯩꯅ ꯀꯩ ꯅꯪꯒꯤꯗꯨꯗꯤ ꯁꯤꯡꯉꯛꯏꯔꯥ ꯅꯠꯇ꯭ꯔꯒꯅ ꯑꯩꯒꯤ ꯇ꯭ꯔꯤꯠ ꯇꯧꯕꯤꯔꯥ ꯒ꯭ꯌꯥꯟ ꯇꯥꯗ꯭ꯔꯦ ꯍꯥꯏꯕ ꯑꯩꯅ ꯁ ꯑꯗꯨ ꯆꯞ ꯃꯥꯟꯅꯩ ꯕꯣꯏ
ꯑꯗꯦ ꯑꯩꯅ ꯑꯩꯅ ꯀꯩꯅꯣ ꯇꯧꯕꯁꯤꯗ ꯄꯩꯁꯥ ꯄꯥꯏꯍꯟꯕꯁꯤꯗ ꯃꯥꯅ ꯑꯩ ꯑꯩ ꯑꯦꯀꯥꯎꯟ ꯌꯥꯗꯕꯦ ꯑꯩꯅ ꯄꯥꯏꯍꯟꯕ ꯄꯩꯁꯥꯗꯣ
ꯎꯝ
ꯑꯗꯨꯗ ꯄꯩꯁꯥꯁꯦ ꯂꯣꯏꯁꯤꯜꯂꯝꯕꯃꯤꯅꯦ ꯃꯥꯅ ꯑꯗꯩꯗꯤ ꯑꯩꯗꯤ ꯏ ꯀꯥꯗꯅ ꯑꯩꯅ ꯃꯁꯤ ꯈꯪꯍꯜꯂꯒꯦ ꯃꯁꯤꯅꯦ ꯑꯩꯅ ꯇꯧꯕꯅꯤ
ꯑꯗꯨꯗ ꯑꯗꯨꯣ ꯑꯗꯨꯒꯤꯔꯣ ꯅꯍ ꯑꯃꯨꯛ ꯁꯕꯦꯟ ꯃꯃꯥꯡꯗ ꯃꯥꯗꯣ ꯀꯝꯂꯤ ꯀꯩꯅꯣ ꯇꯧꯔ ꯂꯩꯔꯝꯃꯤꯗꯣ ꯑꯃ ꯁꯤꯖꯣꯒꯤꯅ ꯁꯨꯃꯥꯏ ꯀꯥꯏꯅ ꯈꯣꯠꯂꯦꯅ ꯇꯧꯔꯒ ꯑꯃ ꯂꯩꯔꯝꯕꯅꯦ ꯑꯅ ꯍꯦꯛ